ꯉꯥꯡꯕꯗꯣ ꯇꯥꯕ꯭ꯔꯣ
ꯑ ꯇꯥꯏ
ꯑꯣ ꯌꯥꯔꯦ ꯌꯥꯔꯦ
ꯀꯩꯒꯤꯅꯣ ꯐꯣꯟ ꯇꯧ ꯍꯥꯏꯗꯤ ꯐꯣꯟ ꯄꯥꯏꯌꯣ ꯍꯥ ꯍꯜꯂꯣ ꯍꯜꯂꯣ
ꯇꯥꯏ ꯇꯥꯏ ꯀꯩꯗꯧꯔꯤꯅꯣ ꯅꯪꯕꯣ
ꯍꯜꯂꯣ ꯍꯜꯂꯣ ꯑꯩ ꯂꯣꯏꯁꯜꯂꯤ
ꯑꯣ ꯐꯔꯦ ꯐꯔꯦ ꯅꯪ ꯉꯁꯤ ꯀꯩꯀꯩ ꯇꯧꯔꯕ
ꯑꯩꯅ ꯍꯪꯒꯦꯗꯨ ꯈꯨꯝꯃꯨ ꯍꯥꯟꯅ
ꯆꯥꯔꯦ ꯅꯪ ꯆꯥꯔꯕꯣ ꯆꯥꯔꯦ ꯍꯥꯏꯕꯅꯤ ꯅꯪ ꯆꯥꯔꯕꯣ
ꯆꯥꯔꯦ ꯍꯥꯏꯕ
ꯀꯩꯅꯣ ꯅꯦꯠꯋꯥꯛ ꯌꯥꯝ ꯅꯨꯡꯉꯥꯏꯇꯦ
ꯉꯁꯥꯏ ꯀꯣꯆꯤꯡꯗ ꯀꯩ ꯀꯩ ꯇꯥꯛꯂꯛꯀꯦ
ꯅꯦꯠꯋꯥꯛ ꯅꯨꯡꯉꯥꯏꯕ ꯃꯐꯝ ꯂꯩꯁꯣ ꯍꯥꯏꯕ
ꯅꯦꯠ ꯅꯦꯠꯋꯥꯛ ꯅꯨꯡꯉꯥꯏꯕ ꯃꯐꯝꯗ ꯂꯩꯔꯦ
ꯎꯝ ꯐꯔꯦ ꯐꯔꯦ ꯎꯝ ꯌꯥꯔꯦ ꯌꯥꯔꯦ ꯅꯪ ꯉꯁꯥꯏ ꯄꯨꯡ ꯀꯌꯥ ꯇꯨꯝ ꯍꯧꯒꯠꯄ
ꯄꯨꯡ ꯃꯔꯤ ꯃꯤꯅꯠ ꯐꯣꯔꯇꯤꯗ
ꯎꯝ ꯕ꯭ꯔꯦꯛꯐꯥꯁꯇꯤ ꯀꯩꯀꯩ ꯆꯥꯕ
ꯁꯪꯒꯣꯝꯅꯦ ꯄ꯭ꯔꯣꯇꯤꯟꯅꯦ ꯅ꯭ꯌꯨꯇ꯭ꯔꯤꯆꫭꯏꯁ ꯕꯤꯁ
ꯎꯝ ꯎꯝ ꯐꯔꯦ ꯐꯔꯦ ꯅꯪ ꯀꯣꯂꯦꯖ ꯇꯦꯠ ꯀꯌꯥꯗꯩ ꯀꯥꯗꯣꯏꯕ
ꯗꯦꯠ ꯍꯥꯏꯔꯛꯇ꯭ꯔꯤ
ꯗꯦꯠ ꯍꯥꯏꯔꯛꯇ꯭ꯔꯤ ꯎꯝ ꯎꯝ ꯑꯥ ꯀꯔꯤ ꯀꯔꯤ ꯅꯪ ꯑꯝ ꯀꯩꯅꯣꯗ ꯆꯠꯂꯨꯔꯕꯣ ꯀꯔꯤ ꯀꯔꯤ ꯀꯔꯤ ꯁꯦꯟꯗ꯭ꯔꯥꯗ ꯆꯠꯂꯨꯔꯕꯣ ꯅꯪ
ꯆꯠꯂꯨꯨꯔꯦ
ꯁꯦꯟꯗ꯭ꯔꯥꯖꯤ ꯀꯥꯏ ꯂꯩꯒꯦ
ꯁꯦꯟꯗ꯭ꯔꯥꯗꯤ ꯁꯦꯟꯗ꯭ꯔꯥꯗ ꯂꯩ ꯁꯦꯟꯗ꯭ꯔꯥꯗꯤ ꯁꯦꯟꯗ꯭ꯔꯥꯗ ꯂꯩꯇꯗꯤ ꯀꯥꯏꯗ ꯂꯩꯗꯣꯏꯅꯣ ꯃꯣꯏꯔꯥꯡꯗ ꯂꯩ
ꯑꯥ ꯃꯣꯏꯔꯥꯡ ꯂꯩ ꯍꯥꯏꯒꯗꯧꯕ
ꯑꯥ
ꯃꯣꯏꯔꯥꯡꯒꯤ ꯀꯥꯏꯗ
ꯈꯪꯗꯦ ꯑꯗꯨꯗꯤ ꯍꯣꯏ ꯇꯧꯕꯤꯒꯦ
ꯁꯦꯟꯗ꯭ꯔꯥꯗ ꯅꯪ ꯁꯦꯟꯗ꯭ꯔꯥ ꯀꯌꯥꯔꯛ ꯆꯠꯂꯨꯔꯒꯦ
ꯃꯉꯥ ꯑꯍꯨꯝ ꯃꯔꯤꯔꯛ ꯃꯨꯛ ꯆꯠꯂꯨꯔꯦ
ꯎꯝ
ꯁꯣꯝꯗ ꯇꯝꯆꯥ ꯋꯥꯔꯤ ꯁꯥꯟꯅꯔꯤꯌꯦ
ꯃꯅꯤꯄꯨꯔꯗ ꯀꯩꯅꯣ ꯁꯦꯟꯗ꯭ꯔꯥꯁꯦ ꯐꯥꯎꯔꯤꯁꯦ ꯃꯔꯝ ꯀꯩꯒꯤꯅꯣ
ꯂꯧꯇꯥꯛꯀ ꯁꯝꯅꯕꯒꯤ
ꯑꯦ ꯂꯣꯛꯇꯥꯛ ꯁꯝꯅꯔ ꯂꯝ ꯃꯌꯥꯝ ꯂꯩꯔꯒ ꯐꯥꯎꯗꯔ ꯁꯦꯟꯗꯔꯥ ꯇꯡ ꯐꯥꯎꯔꯤ ꯀꯩ ꯂꯣꯛꯇꯥꯛꯇ ꯁꯦꯟꯗ꯭ꯔꯥꯕꯨ ꯂꯣꯛꯇꯥꯛ ꯃꯌꯥꯏ ꯂꯩꯕꯔꯣ
ꯑꯥ
ꯑꯦ ꯀꯥꯏꯗꯩ ꯂꯣꯛꯇꯥꯛ ꯃꯣꯏ ꯃꯄꯥꯟꯗꯅꯤ ꯂꯩꯔꯤꯁꯦ
ꯑꯣ ꯈꯪꯗꯦ
ꯈꯪꯗꯦꯌꯦ ꯁꯦꯟꯗ꯭ꯔꯥꯅ ꯐꯥꯎꯔꯤꯁꯦ ꯁꯦꯟꯗ꯭ꯔꯥ ꯃꯤ ꯀꯣꯏ ꯆꯠꯅꯩꯁꯤ ꯁꯦꯟꯗ꯭ꯔꯥꯅ ꯐꯥꯎꯔꯤꯁꯤ ꯀꯩ ꯃꯔꯝꯒꯤꯅꯣꯖꯦ ꯅꯪ ꯈꯪꯗꯕ
ꯈꯪꯗꯦ ꯂꯧꯇꯥꯛ ꯎꯕꯒꯤ
ꯇ ꯎꯕꯒꯤꯌꯦ ꯁꯦꯟꯗ꯭ꯔꯥ ꯆꯠꯅꯩꯁꯦ ꯁꯦꯟꯗ꯭ꯔꯥꯗ ꯃꯥꯒꯤ ꯃꯐꯝꯁꯨ ꯐꯖꯔꯦ ꯑꯗꯨꯗꯒꯤ ꯃꯥꯒꯤ ꯆꯤꯡ ꯃꯊꯛꯇꯒꯤ ꯂꯣꯛꯇꯥꯛꯀꯤ ꯑꯀꯣꯏꯕꯒꯤ ꯐꯤꯕꯝ ꯎꯕ ꯐꯪꯉꯦ ꯚ꯭ꯌꯨ ꯐꯖꯔꯦ ꯑꯗꯨꯅ ꯚ꯭ꯌꯨ ꯐꯖꯕꯩꯗꯃꯛꯇꯅꯤ ꯃꯌꯥꯝ ꯁꯦꯟꯗ꯭ꯔꯥ ꯆꯠꯅꯩꯁꯦ ꯑꯗꯒꯤ ꯁꯦꯟꯗ꯭ꯔꯥ ꯐꯥꯎꯔꯦ
ꯎꯝ ꯑꯩꯅ ꯍꯥꯏꯗꯨꯒ ꯃꯥꯟꯅꯩ ꯀꯩꯅꯣ
ꯃꯥꯟꯅꯗꯦ
ꯃꯟꯅꯩ
ꯅꯪ ꯍꯥꯏꯗꯨꯅ ꯁꯦꯟꯗ꯭ꯔ ꯖꯤ ꯀꯩꯒꯤꯅꯤ ꯍꯥꯏꯗꯨꯕꯨ ꯁꯦꯟꯗꯔꯥ ꯑꯣꯏꯕꯩ ꯌꯦꯡ ꯆꯠꯅꯕꯅꯦꯌꯦ ꯑꯗꯨ ꯌꯕꯔꯥ
ꯁꯦꯟꯗ꯭ꯔꯥ ꯂꯧꯇꯥꯛꯀ ꯂꯩ ꯂꯣꯛꯇꯥꯛꯇ ꯂꯩꯕꯒꯤꯅꯦ ꯂꯣꯛꯇꯥꯛ ꯐꯖꯕꯩꯅꯦ ꯍꯥꯏꯔꯒ
ꯎꯝ ꯅꯠꯇꯦ ꯅꯠꯇꯦ ꯑꯗꯨ ꯌꯥꯗꯦ ꯑꯗꯨꯒ ꯃꯅꯤꯄꯨꯔꯤ ꯖꯨꯂꯣꯖꯤꯀꯦꯜ ꯒꯥꯔꯗꯦꯟꯗꯤ ꯅꯪ ꯆꯠꯂꯨꯔꯕꯣ
ꯆꯠꯇ꯭ꯔꯤ
ꯅꯪ ꯄꯨꯟꯁꯤꯗ ꯑꯃꯨꯛꯐꯣꯛ ꯖꯩꯂꯣꯖꯤꯀꯦꯟ ꯒꯥꯔꯗꯦꯟ ꯆꯠꯇ꯭ꯔꯤꯕ ꯍꯥꯏꯁꯦ ꯅꯪ ꯖꯨ ꯑꯃꯨꯛꯐꯥꯎ ꯆꯠꯇ꯭ꯔꯤꯕꯣ ꯍꯥꯏꯁꯦ
ꯆꯠꯂꯦ
ꯖꯨ ꯗꯨ ꯃꯃꯤꯡ ꯖꯨꯂꯣꯖꯤꯀꯦꯜ ꯒꯥꯔꯗꯦꯟ ꯍꯥꯏꯁꯦ ꯑꯁ
ꯅꯪꯅ ꯈꯔ ꯁꯥꯡꯅ ꯍꯥꯏꯔꯛꯄꯩꯅꯦ ꯖꯨꯗꯤ ꯆꯠꯂꯦ
ꯖꯨꯗꯨꯅꯤ ꯖꯨꯂꯣꯖꯤꯀꯦꯜ ꯒꯥꯔꯗꯦꯟ ꯍꯥꯏꯁꯦ ꯅꯪ ꯀꯩ ꯀꯩ ꯅꯪ ꯀꯩ ꯇꯝꯗꯣꯏꯅꯣ ꯍꯧꯖꯤꯛ ꯀꯩ ꯍꯣꯠꯅꯩꯅꯣ
ꯇꯝꯗꯣꯏꯕ
ꯏꯪꯂꯤꯁ
ꯎꯝ ꯑꯗꯨꯒ ꯀꯩꯀꯩ ꯍꯣꯠꯅꯔꯤ ꯍꯥꯏꯔꯗꯤ ꯑꯩ ꯍꯧꯖꯤꯛ ꯐꯨꯔꯤꯠ ꯇꯨꯕ ꯇꯝꯃꯤ ꯐꯤ ꯇꯨꯕ ꯇꯝꯃꯤ ꯑꯗꯨꯅ ꯄꯥꯔꯠ ꯇꯥꯏꯝ ꯖꯣꯕ ꯑꯣꯏꯅ ꯄꯩꯁꯥ ꯇꯥꯟꯅꯕ ꯐꯤ ꯁꯥꯕꯁꯨ ꯇꯝꯃꯤ
ꯑꯣ ꯀꯩꯅꯣꯁꯦ ꯏꯪꯂꯤꯁ ꯇꯝ ꯀꯔꯤ ꯀꯣꯂꯦꯖꯅꯣ ꯅꯪ ꯇꯝꯗꯣꯏꯁꯤꯕꯣ
ꯖꯤ ꯄꯤ ꯋꯨꯃꯦꯟ ꯀꯣꯂꯦꯖ
ꯖꯤ ꯄꯤ ꯋꯨꯃꯦꯟ
ꯖꯤ ꯄꯤꯗ ꯇꯝꯃꯒ ꯏꯪ ꯏꯪꯂꯤꯁ ꯏꯪꯂꯤꯁ ꯑꯣꯅꯔꯁ ꯇꯝꯗꯣꯏꯕ ꯑꯣ ꯍꯣꯏ ꯍꯣꯏ ꯍꯣꯏ ꯏꯪꯂꯤꯁ ꯑꯣꯅꯔꯁꯇ
ꯅꯪ ꯍꯥꯟꯅ ꯀꯩꯀꯩ ꯁꯕꯖꯦꯛ ꯇꯝꯃꯛꯄ
ꯇꯨꯌꯦꯜꯐꯇ ꯁꯥꯏꯟꯁ ꯂꯧꯔꯛꯑꯦ ꯐꯤꯖꯤꯛꯁ ꯀꯦꯃꯦꯁꯇ꯭ꯔꯤ ꯕꯥꯏꯑꯣ ꯏꯪꯂꯤꯁ ꯃꯅꯤꯄꯨꯔꯤ ꯃꯦꯠꯁ ꯁꯕꯖꯦꯛ ꯇꯔꯨꯛꯇꯣ ꯂꯧꯔꯛꯑꯦ
ꯑꯣ
ꯅꯪ ꯑꯗꯨꯏ ꯀꯣꯂꯦꯖ ꯅꯪꯅ ꯏꯪꯂꯤꯁ ꯂꯧꯔꯤꯁꯦ ꯀꯔꯤ ꯃꯔꯝꯒꯤꯅꯣ ꯍꯥꯏꯔꯛ ꯑꯣ
ꯑꯥ ꯏꯪꯂꯤꯁ ꯑꯣꯅꯔꯁ ꯇꯧꯔꯅꯤ ꯑꯗꯨꯒ ꯎꯝ ꯃꯥꯁꯇꯔ ꯇꯧꯔꯅꯤ ꯑꯗꯩꯗꯤ ꯄꯤ ꯑꯩꯆ ꯗꯤ ꯇꯧꯔꯅꯤ ꯑꯗꯨꯒ ꯄ꯭ꯔꯣꯐꯦꯁꯔ ꯑꯣꯏꯔꯅꯤ ꯏꯪꯂꯤꯁꯀꯤ ꯑꯗꯨꯗꯒꯤꯗꯤ ꯑꯣꯖꯥ ꯏꯪꯂꯤꯁꯀꯤ ꯑꯐꯥꯎꯕꯤ ꯑꯣꯏꯔꯅꯤ ꯁꯥꯇ꯭ꯔ ꯊꯤꯟ ꯊꯤꯟ ꯆꯩꯕꯗꯣ
ꯏꯪꯂꯤꯁ ꯑꯣꯅꯔꯁꯇ ꯎꯝ ꯃꯥꯁꯇꯔ ꯇꯧꯅꯦꯕ ꯏꯪꯂꯤꯁꯇ
ꯎꯝ
ꯎꯝ
ꯈꯪꯗꯦ ꯃꯥꯅ ꯇꯧ ꯍꯥꯏꯕꯩ ꯇꯧꯔꯤꯅꯦ ꯑꯩꯁꯨ
ꯐꯔꯦ ꯐꯔꯦ ꯂꯥꯡꯒꯅꯣ
ꯎꯝ
ꯎꯝ ꯀꯩꯅꯣꯗꯤ ꯅꯣꯏꯗ ꯌꯦꯟ ꯂꯩꯕ꯭ꯔꯣ
ꯂꯩ
ꯌꯦꯟ ꯀꯌꯥꯝ ꯂꯩꯔꯤꯅꯣ
ꯌꯦꯟ ꯑꯈꯣꯏ ꯌꯨꯝ ꯊꯪꯅꯕꯒꯤ ꯌꯦꯟꯅꯦ ꯌꯦꯟ ꯇꯔꯥꯃꯨꯛ ꯂꯩ
ꯌꯦꯟ ꯀꯔꯤ ꯌꯦꯟꯅꯣ
ꯀꯣꯏꯂꯔ
ꯆꯥꯥꯕ ꯌꯥꯕ ꯌꯦꯟ ꯃꯥꯜꯂꯤꯗ
ꯆꯥꯕ ꯌꯥꯗ꯭ꯔꯤ ꯄꯤꯛꯏ ꯑꯉꯥꯡ ꯑꯣꯏꯔꯤ
ꯑꯣ ꯀꯩꯅꯣ
ꯀꯩ ꯀꯩ ꯇꯧꯔꯨꯅꯦ ꯅꯪꯕꯣ
ꯑꯩ ꯑꯩ ꯀꯥ ꯂꯣꯏꯁꯤꯜꯂꯅꯤ ꯐꯤꯔꯣꯜ ꯊꯨꯞꯆꯜꯂꯅꯤ ꯑꯗꯩꯗꯤ ꯇꯨꯝꯃꯅꯤ ꯄꯨꯡ ꯑꯃ ꯄꯨꯡ ꯑꯃ ꯇꯨꯝꯃꯒ ꯍꯧꯒꯠꯂꯛꯅꯤ ꯑꯗꯩꯩꯒꯤ ꯍꯩ ꯆꯥꯔꯅꯤ ꯑꯗꯩ ꯐꯤꯔꯣꯟꯈ ꯁꯨꯗꯣꯛꯑꯝꯃꯅꯤ ꯑꯗꯨꯒ ꯀꯩꯊꯦꯜꯗ ꯑꯩ ꯐꯨꯔꯤꯠ ꯇꯨꯕ ꯊꯣꯛꯑꯅꯤ
ꯀꯩꯊꯦꯜꯟ ꯑꯗꯤ ꯀꯥꯏꯗ ꯀꯔꯤ ꯀꯩꯊꯦꯜꯗ
ꯃꯌꯥꯡ ꯏꯝꯐꯥꯜ ꯕꯖꯥꯔꯗ
ꯀꯌꯥꯝ ꯂꯥꯛꯞꯀꯦ ꯅꯪ ꯌꯨꯝꯗꯩ ꯀꯩꯊꯦꯟꯕꯣ꯫
ꯀꯤꯂꯣꯃꯤꯇꯔ ꯑꯃ ꯂꯥꯞꯄꯦ꯫
ꯀꯂꯣꯃꯤꯇꯔ ꯑꯃ꯫ ꯎꯝ꯫ ꯅꯪ ꯀꯩ ꯍꯤꯟꯖꯥꯡ ꯆꯥꯔꯕ꯫
ꯁꯧꯒ꯭ꯔꯤ ꯊꯣꯡꯕꯒ ꯉꯥꯅꯨ ꯊꯣꯡꯕꯒ꯫
ꯐꯔꯦ ꯐꯔꯦ ꯐꯔꯦ꯫
ꯁ ꯁꯧꯒ꯭ꯔꯤ ꯊꯣꯡꯉ ꯉꯥꯅꯨ ꯉꯥꯅꯨ ꯍꯧꯖꯤꯛ ꯊꯣꯡꯉꯤꯔꯣ꯫
ꯉꯔꯥꯡ ꯊꯣꯡꯕ ꯄꯤ
ꯎꯝ ꯁꯧꯔꯤꯗꯤ
ꯁꯧꯒ꯭ꯔꯤꯅ ꯉꯁꯤ ꯑꯌꯨꯛ ꯊꯣꯡꯕ꯫
ꯑꯗꯨꯒ ꯆꯥꯔꯕ꯫ ꯍꯧꯖꯤꯛꯀꯥꯟꯗꯤ ꯋꯦꯗꯔ ꯀꯃꯥꯏꯅ ꯇꯧꯔꯤꯒꯦ ꯃꯅꯤꯄꯨꯔꯁꯤꯕꯣ꯫
ꯋꯦꯗꯔ ꯌꯥꯝ ꯅꯨꯡꯉꯥꯏ꯫
ꯀꯃꯥꯏꯅ ꯇꯧꯒꯦ ꯍꯥꯏꯐꯦꯠ ꯍꯥꯏꯔꯣꯅ ꯃꯅꯤꯄꯨꯔ ꯋꯦꯗꯔ ꯃꯇꯥꯡꯗ꯫
ꯅꯨꯡꯗꯥꯡ ꯋꯥꯏꯔꯝꯗꯩꯅ ꯅꯨꯡꯗꯥꯡ ꯑꯌꯨꯛ ꯑꯍꯤꯡ ꯍꯥꯏꯗꯤ ꯅꯣꯡꯉꯥꯜꯂꯝꯗꯥꯏ ꯁ꯭ꯋꯥꯏꯒꯤꯅ ꯏꯪꯂꯤ ꯏꯪꯂꯤ ꯇꯧꯔꯒ ꯐꯩꯖꯨ ꯑꯄꯥꯕ ꯑꯃ ꯁꯨꯞꯄꯒ ꯇꯨꯝꯕꯗ ꯌꯥꯝ ꯅꯨꯡꯉꯥꯏꯕ ꯇꯥꯏ ꯑꯗꫭ ꯑꯣꯏꯔꯦ꯫ ꯑꯗꯨꯒ ꯄꯨꯡ ꯇꯔꯥꯐꯧꯀꯤ ꯁ꯭ꯋꯥꯏꯁꯤꯅ ꯃꯥꯏꯜ ꯑꯣꯏꯕ ꯅꯨꯡꯁꯥ ꯐꯪꯉꯦ ꯍꯥꯏꯗꯤ ꯅꯨꯡꯁꯥ ꯌꯥꯏꯕ ꯉꯝꯕ ꯆꯥꯡꯗ ꯑꯗꯨꯝ ꯁꯥꯔꯦ꯫
ꯗꯩ ꯇꯔꯥꯃꯥꯊꯣꯏ ꯕꯥꯔꯣ ꯑꯃ ꯈꯔ ꯈꯔ ꯀꯟꯅ ꯁꯥꯏ ꯑꯗꯣ ꯌꯥꯝꯅ ꯈꯥꯡꯕꯗ ꯋꯥꯕ ꯃꯑꯣꯡꯗꯗꯤ ꯁꯥꯗꯦ ꯑꯗꯨꯝ ꯑ ꯆꯥꯡ ꯑꯃꯗ ꯁꯥꯏ ꯈꯔ ꯈꯤꯇꯪꯗꯤ ꯁꯥꯏꯌꯦꯕꯀꯣ ꯊꯥꯔꯇꯤ ꯇꯨ ꯗꯤꯒ꯭ꯔꯤ ꯁꯦꯜꯁꯤꯌꯁ ꯑꯗꯨꯃꯥꯏꯅ ꯑꯗꯒꯤꯗꯤ ꯄꯨꯡ ꯑꯅꯤ ꯑꯍꯨꯝ ꯇꯥꯕ ꯁ꯭ꯋꯥꯏꯗꯒꯤꯗꯤ ꯅꯨꯡꯁꯤꯠ ꯍꯥꯏꯐꯦꯠ ꯁꯤꯠꯄ ꯅꯣꯡ ꯈꯔ ꯈ ꯇꯥꯕ ꯗꯨꯝ ꯌꯥꯝ ꯅꯨꯡꯉꯥꯏꯕ ꯋꯦꯗꯔ ꯑꯝꯗ ꯂꯩ꯫
ꯐꯔꯦ ꯐꯔꯦ ꯐꯔꯦ꯫ ꯑꯗꯨꯗꯤ ꯅꯨꯡ ꯗꯤꯟ ꯑꯌꯨꯛ ꯅꯨꯡꯊꯤꯟꯅ ꯁꯥꯕ ꯑꯌꯨꯛ ꯅꯨꯡꯊꯤꯟꯅ ꯁꯅꯤ ꯗꯦ ꯑꯣꯏ ꯌꯥꯝ ꯁꯥꯕ ꯑꯗꯨꯒ ꯅꯨꯃꯤꯗꯥꯡꯅ ꯀꯔꯤ ꯃꯣꯗꯔꯦꯠ ꯇꯦꯝꯄꯔꯦꯆꯔ ꯑꯣꯏꯔꯦꯕ ꯎꯝ꯫
ꯑꯗꯨꯗ ꯅꯣꯡꯁꯨ ꯈꯔ ꯈꯔ ꯁꯨꯏ ꯍꯧꯖꯤꯛ ꯃꯣꯟꯁꯨꯟ ꯁꯤꯖꯟ ꯑꯣꯏꯔꯛꯄꯒꯤ꯫
ꯎꯝ ꯃꯣꯟꯁꯨꯟꯁꯦ ꯃꯅꯤꯄꯨꯔꯗ ꯃꯣꯟꯁꯨꯟ ꯂꯥꯛꯈ꯭ꯔꯕ ꯂꯥꯛꯇ꯭ꯔꯤꯕꯣ꯫
ꯂꯥꯛꯀꯦ ꯂꯥꯛꯀꯦ ꯇꯧꯔꯒ ꯅꯣꯡꯁꯦ ꯐꯖꯅ ꯇꯥꯑꫭ ꯌꯥꯗ ꯂꯩꯔꯦ꯫
ꯎꯝ ꯅꯣꯡꯁꯦ ꯇꯥꯔꯛꯇ꯭ꯔꯕ꯫
ꯎꯝ ꯏꯀꯪ ꯊꯣꯛꯇꯣꯏꯔꯣ ꯍꯪꯗꯦ ꯅꯣꯡ ꯇꯥꯑꫭ ꯌꯥꯗ ꯂꯩꯔꯦ꯫
ꯍꯧꯖꯤꯛ ꯄꯨꯈ꯭ꯔꯤ ꯄꯥꯠ ꯇꯨꯔꯦꯟ ꯏꯁꯤꯡ ꯀꯌꯥꯝ ꯀꯌꯥꯝ ꯂꯩꯅꯩ ꯈꯪꯕ꯭ꯔꯣ꯫
ꯎꯝ ꯏꯁꯤꯡ ꯄꯨꯡꯀꯪ ꯀꯪꯕꯁꯨ ꯑꯣꯏꯗꯕ ꯑꯗꯨꯒ ꯄꯤꯛ ꯄꯤꯛ ꯊꯟꯕꯁꯨ ꯑꯣꯏꯗꯕ ꯃꯌꯥꯏꯗ ꯂꯩ
ꯎꯝ꯫ ꯃꯌꯥꯏꯗꯤ ꯁꯤꯡꯖꯦ꯫
ꯎꯝ꯫
ꯐꯥꯔꯦ ꯐꯥꯔꯦ ꯑꯗꯨꯗꯤ ꯅꯣꯡ ꯀꯟꯅ ꯆꯨꯔꯗꯤ ꯃꯃꯥꯡ ꯆꯍꯤꯗ ꯅꯠꯇ꯭ꯔꯣ ꯏꯁꯤꯡ ꯆꯥꯎꯕꯗꯨꯕꯣ
ꯎꯝ
ꯢꯁꯤꯡ ꯀꯌꯥꯝ ꯂꯩꯔꯝꯒꯦ ꯃꯃꯥꯡꯗ ꯏꯁꯤꯡ ꯐꯖꯅ ꯆꯥꯎ ꯇꯨꯔꯦꯟ ꯀꯥꯏꯗꯅ ꯅꯣꯏꯗꯥꯏ ꯏꯁꯤꯡ ꯌꯥꯎꯔꯛꯄ꯭ꯔꯣ ꯇꯨꯔꯦꯟ ꯏꯁꯤꯡ ꯆꯥꯎꯕꯗꯨꯕꯣ ꯀꯥꯏꯕꯗꯨꯕꯣ
ꯌꯥꯎꯔꯛꯇꯦ
ꯎꯝ ꯑꯗꯨꯒ ꯉꯥꯁꯨ ꯌꯥꯝ ꯐꯥꯅꯕꯅꯤꯅꯦ ꯏꯁꯤꯡ ꯆꯥꯎꯔꯗꯤ
ꯎꯝ
ꯂꯧ ꯂꯧ ꯎꯕ꯭ꯔꯣ ꯅꯣꯏꯒꯤ
ꯂꯧ ꯎꯗꯦ ꯑꯩꯈꯣꯏꯒꯤꯗꯤ ꯉꯥꯒꯤ ꯐꯥꯔꯝ ꯑꯣꯏꯅ ꯇꯧꯋꯦ
ꯉꯥꯒꯤ ꯐꯥꯝ ꯑꯣꯏꯅ ꯉꯥꯒꯤ ꯐꯥꯝ ꯀꯩꯀꯩ ꯉꯥ ꯌꯣꯛꯀꯦ
ꯀ꯭ꯂꯥꯁ ꯀꯞ ꯁꯤꯜꯚꯔ ꯔꯧ ꯃꯤꯔꯒꯜ ꯑꯗꯒꯤꯗꯤ ꯕꯥꯜ
ꯎꯝ ꯎꯝ
ꯑꯗꯒꯤꯗꯤ ꯉꯥ ꯆꯪꯕ ꯑꯃꯨꯕ ꯑꯗꯤ ꯉꯥꯃꯨꯒꯨꯝꯕ ꯑꯗꯨꯒꯨꯝꯕꯁꯨ ꯑꯗꯨꯝ ꯂꯩ
ꯎꯝ ꯉꯥꯀꯨꯞ ꯍꯥꯢꯗꯤ ꯀꯩ ꯉꯥꯟꯅꯣ
ꯉꯥꯀꯨꯞ ꯑꯗꯤ ꯉꯥꯔꯥꯡ ꯉꯁꯥꯡ
ꯎꯝ
ꯎꯝ ꯇꯨꯡ ꯍꯟꯗꯤꯁꯨ ꯂꯩ